ꯇꯔꯕꯣ
ꯑꯥ ꯇꯥꯖꯔꯦ ꯇꯥꯖꯔꯦ ꯀꯩꯗꯧꯕꯤꯔꯤꯒꯦ ꯍꯧꯖꯤꯛꯄꯣ
ꯑꯣ ꯑꯩꯁꯦ ꯑꯥ ꯏꯃꯥꯟꯅꯕ ꯉꯍꯥꯛ ꯊꯦꯡꯅꯔꯨꯕꯅꯦ ꯉꯁꯤꯗꯤ ꯈꯤꯇꯪ ꯉꯟꯅ ꯍꯜꯂꯦꯅ ꯑꯗꯨꯒ ꯍꯜꯂꯛꯑꯒ ꯑꯗꯨꯝ ꯏꯔꯨꯖꯁꯤꯔꯅ ꯇꯧꯔꯝꯕꯅꯦ ꯑꯗꯨ ꯉꯥꯍꯥꯛ ꯁꯨꯝ ꯐꯝꯃꯒ ꯐꯦꯟꯗ ꯐꯝꯃꯒ ꯂꯩꯌꯦ ꯉꯥꯇꯪ ꯂꯩꯔꯒ ꯏꯔꯨꯖꯔꯅꯤ ꯑꯗꯣ ꯅꯪꯗꯤ ꯀꯩꯀꯩ ꯇꯧꯔꯤꯒꯦ ꯍꯧꯖꯤꯛꯀꯥꯟꯖꯤꯕꯨ
ꯍꯣ ꯑꯩꯁꯨ ꯀꯥꯡ ꯅꯨꯃꯤꯠꯅꯤꯅ ꯉꯥꯏꯍꯥꯛꯇꯪ ꯀꯣꯏꯊꯣꯛꯎꯔꯦ ꯑꯗꯨꯒꯥ ꯏꯃꯥꯟꯅꯕ ꯃꯈꯩ ꯎꯅꯔꯨꯔꯦ ꯉꯥꯏꯍꯥꯛꯇꯪ ꯍꯥꯏꯗꯤ ꯉꯁꯤꯗꯤ ꯀꯥꯡ ꯅꯨꯃꯤꯠꯅꯤꯅꯀꯣ ꯀꯥꯡ ꯆꯤꯡꯕꯒꯤ ꯃꯤ ꯃꯌꯥꯝ ꯊꯣꯛꯅꯩꯗꯅꯀꯣ ꯑꯩꯁꯨ ꯉꯥꯏꯍꯥꯛꯇꯪ ꯌꯦꯡꯉꯨꯔꯦ ꯃꯣꯏ ꯀꯥꯡ ꯆꯤꯡꯕꯗꯣ ꯀꯃꯥꯏ ꯀꯃꯥꯏ ꯇꯧꯔꯤꯒꯦ ꯍꯥꯏꯕꯗꯣ ꯑꯗꯨꯒꯥ ꯌꯨꯝꯗ ꯍꯜꯂꯛꯑꯦ ꯍꯧꯖꯤꯛ ꯑꯃꯨꯛ ꯄꯣꯊꯥꯔꯤꯀꯣ ꯌꯨꯝꯗ ꯑꯗꯣ ꯀꯥꯡ ꯆꯤꯡꯕꯁꯤꯕꯨ ꯑꯥ ꯀꯃꯥꯏ ꯀꯃꯥꯏ ꯇꯧꯕꯤꯔꯛꯀꯦ ꯀꯩ ꯀꯩ ꯅꯤꯡꯁꯤꯡꯕꯤꯔꯛꯀꯦ ꯍꯥꯏꯗꯤ ꯍꯧꯈꯤꯕ ꯑꯉꯥꯡ ꯑꯣꯏꯔꯤꯉꯩꯒꯤ ꯄꯨꯟꯁꯤꯗꯥ ꯀꯃꯥꯏ ꯀꯃꯥꯏ ꯇꯧꯔꯛꯀꯦ ꯌꯥꯎ ꯌꯥꯎꯕꯤꯔꯛꯄ꯭ꯔꯥ ꯌꯥꯎꯕꯤꯔꯛꯇꯕ꯭ꯔꯥ ꯍꯥꯏꯐꯦꯠ ꯍꯥꯏꯕꯤꯌꯨꯅꯦ
ꯑꯣ ꯀꯥꯡ ꯆꯤꯡꯕꯁꯦ ꯑꯩꯈꯣꯏꯁꯦ ꯌꯥꯎꯔꯛꯑꯦ ꯌꯥꯎꯔꯛꯄꯗꯤꯀꯣ ꯑꯗꯨꯒꯥ ꯃꯄꯨꯝ ꯑꯣꯏꯅ ꯊꯑꯣꯏꯅ ꯃꯥꯏꯄꯨꯅꯔꯒꯥ ꯌꯥꯎꯕ꯭ꯔꯥꯁꯨ ꯌꯥꯎꯗꯕꯀꯣ ꯑꯗꯨꯝ ꯀꯣꯏꯆꯦꯟ ꯆꯦꯜꯂꯒꯥ ꯇꯧꯕꯤꯗꯣ ꯉꯥꯏꯍꯥꯛ ꯑꯃꯨꯛ ꯊꯧꯔꯤꯁꯤ ꯄꯥꯏꯔꯒꯥ ꯆꯤꯡꯕ ꯌꯥꯎꯒꯥꯅꯤ ꯑꯗꯩꯗꯤ ꯉꯥꯏꯍꯥꯛ ꯂꯩꯔꯒ ꯑꯃꯨꯛ ꯑꯗꯨꯝ ꯀꯣꯏꯆꯤꯟ ꯆꯦꯟꯒ꯭ꯔꯥꯅꯤ ꯑꯗꯨꯃꯥꯏꯅ ꯇꯧꯕꯗꯨꯅ ꯅꯝꯅ ꯇꯧꯔꯛꯑꯦꯕꯀꯣ ꯑꯉꯥꯡ ꯑꯣꯏꯔꯤꯉꯩꯗ ꯑꯗꯨꯒꯥ ꯑꯃꯨꯛ ꯍꯣꯔꯦꯟ ꯂꯣꯏꯔꯀꯥꯟꯗ ꯅꯨꯃꯤꯗꯥꯡ ꯇꯥꯔ ꯀꯥꯟꯁꯤꯗ ꯑꯃꯨꯛ ꯈꯦꯆꯤ ꯆꯥꯕ ꯆꯠꯇꯣꯏꯅꯦꯕꯀꯣ ꯑꯗꯣ ꯈꯦꯆꯁꯤꯁꯨ ꯆꯥꯕꯖꯤꯒꯤ ꯃꯑꯣꯡꯖꯦ ꯈꯦꯆꯤꯁꯦ ꯑꯃ ꯊꯨꯡꯉ ꯃꯇꯨꯡꯁꯤꯗ ꯑꯃꯨꯛ ꯀꯅꯥꯅꯣꯝꯗ ꯄꯥꯏꯍꯟꯒ꯭ꯔꯥꯅꯤꯗꯅꯀꯣ ꯏꯃꯥꯟꯅꯕ ꯑꯃꯗ ꯑꯗꯨꯒꯥ ꯑꯩ ꯊꯨꯡꯗꯥꯔꯤ ꯊꯨꯡꯗꯥꯔꯦ ꯍꯥꯏꯔꯒꯥ ꯑꯃꯨꯛ ꯂꯧꯗꯣꯏꯅꯦꯕꯀꯣ ꯑꯗꯣ ꯑꯉꯥꯡ ꯑꯣꯏꯔꯤꯉꯩꯗ ꯑꯅꯤꯗꯒꯤꯒꯥ ꯍꯦꯟꯅ ꯂꯧ ꯀꯩꯁꯨ ꯂꯧꯔꯣꯏ ꯇꯦ ꯑꯗꯨ ꯀꯩ ꯍꯥꯏꯅꯤ ꯑꯅꯤꯗꯒꯥ ꯂꯧꯔꯛꯄꯗꯨꯁꯨ ꯑꯃ ꯍꯦꯟꯅ ꯐꯪꯉꯛꯑꯦꯒꯥ ꯍꯥꯏꯔꯒ ꯌꯥꯝ ꯅꯨꯡꯉꯥꯏꯖꯕꯗꯨꯀꯣ ꯍꯣꯏ ꯄꯤꯔꯤꯕ ꯃꯄꯨꯗꯨꯅꯗꯤ ꯈꯪꯉꯝꯕꯁꯨ ꯌꯥꯏ ꯑꯗꯨ ꯑꯣꯏꯔꯒꯥꯁꯨ ꯑꯩꯈꯣꯏ ꯃꯇꯝꯗꯗꯨ ꯑꯈꯣꯏ ꯈꯟꯈꯤꯕꯖꯤꯗꯤ ꯑꯦ ꯃꯣꯏ ꯈꯪꯗ꯭ꯔꯦ ꯑꯩꯈꯣꯏꯅ ꯍꯦꯟꯅ ꯁꯤꯡꯉꯦ ꯒꯥꯏꯅ ꯈꯜꯂꯒꯥꯀꯣ ꯈꯦꯆꯤ ꯑꯅꯤꯒꯥ ꯐꯪꯉꯛꯄꯁꯦ ꯌꯥꯝ ꯍꯔꯥꯎꯔꯥ ꯈꯣꯠꯇꯅ ꯑꯗꯨꯃꯥꯏꯅ ꯇꯧꯔꯒ ꯀꯣꯏꯁꯥꯟ ꯁꯥꯟꯅꯔꯒꯥ ꯑꯗꯨꯃꯥꯏꯅ ꯇꯧꯔꯛꯄꯅ ꯅꯝꯃꯦꯕꯀꯣ ꯑꯗꯨꯗꯒꯤ ꯆꯥꯎꯔꯛꯄꯗꯒꯤꯗꯤ ꯑꯗꯨꯝ ꯐꯔꯛ ꯇꯥꯗꯅ ꯌꯥꯎꯒꯤꯗ꯭ꯔꯦ ꯑꯈꯣꯏ ꯀꯤꯗ꯭ꯔꯦꯕꯀꯣ ꯑꯗꯣ ꯉꯁꯤꯅ ꯑꯃꯨꯛ ꯑꯣꯏꯗꯣꯏꯅꯦ ꯍꯥꯏꯕꯗꯤ ꯑꯥ ꯀꯨꯏꯔꯕ ꯃꯇꯨꯡꯗ ꯑꯃꯨꯛ ꯎꯔꯒꯥ ꯐꯖꯅ ꯌꯥꯎꯕ ꯈꯣꯠꯄ ꯇꯧꯔꯤꯁꯤꯀꯣ ꯑꯗꯣ ꯅꯪꯗꯤ ꯀꯃꯥꯏ ꯀꯃꯥꯏ ꯇꯧ ꯀꯦ ꯑꯉꯥꯡ ꯑꯣꯏꯔꯤꯉꯩꯗꯒꯤ ꯑꯗꯨꯝ ꯀꯥꯡ ꯆꯤꯡꯕ ꯈꯣꯠꯄ ꯌꯥꯎꯔꯛꯄ꯭ꯔꯥ ꯑꯗꯒꯤ ꯍꯧꯖꯤꯛꯀꯥꯟꯁꯨ ꯑꯗꯨꯝ ꯌꯥꯎꯔꯤꯕ꯭꯭ꯔꯥ ꯀꯃꯥꯏꯟ ꯀꯃꯥꯏꯟ ꯇꯧꯒꯦ ꯑꯗꯨꯁꯨ ꯅꯪꯒꯤꯗꯤ ꯁꯨ ꯍꯥꯏꯔꯞ ꯍꯥꯏꯕꯤꯌꯨꯅꯦ
ꯎꯝ ꯀꯥꯡ ꯆꯤꯡꯕꯁꯦ ꯑꯩꯅ ꯍꯦꯛꯇꯥ ꯅꯤꯡꯁꯤꯡꯕꯁꯦꯀꯣ ꯑꯩꯅ ꯑꯉꯥꯡ ꯑꯣꯏꯔꯤꯉꯩꯗ ꯀꯥꯡ ꯆꯤꯡꯕ ꯅꯨꯃꯤꯠꯁꯤꯗ ꯑꯗꯨꯝ ꯑꯩꯖꯦ ꯕꯣꯜ ꯏꯁꯤꯡ ꯕꯣꯜ ꯏꯁꯤꯡ ꯕꯣꯜ ꯃꯅꯨꯡꯗ ꯏꯁꯤꯡ ꯍꯥꯟꯕꯖꯦ ꯑꯗꯨꯝ ꯀꯩꯅꯣ ꯌꯣꯟꯅꯩꯗꯅꯀꯣ ꯑꯗꯨꯏ ꯃꯇꯝꯗꯗꯤ ꯁꯨꯃꯥꯏꯅ ꯔꯕꯔ ꯑꯃ ꯇꯣꯟꯗ ꯀꯤꯔꯒꯥ ꯈꯨꯠꯅꯒ ꯗꯪ ꯗꯪ ꯁꯥꯟꯅꯕꯗꯣꯀꯣ ꯊꯥꯔ ꯊꯥꯔ ꯁꯥꯟꯅꯕꯗꯣꯀꯣ ꯑꯗꯨꯏꯗꯨ ꯅꯤꯡꯁꯤꯡꯉꯦ ꯑꯗꯨꯃꯥ ꯂꯩꯔꯦ ꯑꯗꯒꯤ ꯑꯥ ꯕꯣꯟ ꯑꯃꯨꯛꯇꯪ ꯂꯩꯒꯤꯕꯁꯤꯅꯅꯦꯀꯣ ꯍꯞꯇꯥ ꯑꯃ ꯆꯠꯍꯜꯟꯗꯣꯏꯅꯦꯕ ꯑꯉꯥꯡ ꯑꯣꯏꯔꯤꯉꯩꯗꯗꯤ ꯍꯥꯏꯗꯤꯀꯣ ꯑꯥꯏ ꯑꯩꯈꯣꯏ ꯆꯦ ꯍꯣꯏꯅ ꯍꯥꯏꯗꯣꯏꯅꯦꯕꯀꯣ ꯁꯤ ꯕꯣꯜꯁꯦ ꯂꯩꯒꯤꯕꯗꯒꯤ ꯀꯩꯅꯣ ꯅꯪ ꯅꯨꯃꯤꯠ ꯑꯥ ꯍꯞꯇꯥ ꯑꯃ ꯆꯠꯍꯟꯒ ꯗꯕꯅꯤꯀꯣ ꯑꯩ ꯀꯥꯏꯍꯟꯕ ꯌꯥꯔꯣꯏ ꯍꯥꯏꯔꯒꯥꯅꯦꯀꯣ ꯑꯗꯨ ꯑꯗꯨꯝ ꯄꯥꯏꯔ ꯁꯥꯟꯅꯗꯣꯏꯅꯤ ꯑꯗꯨꯒ ꯑꯃꯨꯛ ꯕꯣꯜ ꯑꯃ ꯀꯩꯅꯣ ꯒ꯭ꯌꯥꯁꯀꯤ ꯕꯣꯜꯗꯣ ꯑꯗꯨꯁꯨꯅꯦꯕꯀꯣ ꯀꯩꯅꯣ ꯀꯥꯡꯗꯣꯜ ꯃꯊꯛꯇꯥ ꯀꯤꯔꯅꯤꯗꯅ ꯑꯗꯨꯝ ꯊꯝꯗꯣꯏꯅꯦ ꯑꯗꯨ ꯍꯥꯏꯗꯤ ꯀꯥꯏꯒꯤꯅꯦ ꯄꯥꯈꯠꯄꯒꯤ ꯀꯥꯏꯔꯗꯤ ꯑꯃꯨꯛ ꯃꯇꯨꯡ ꯃꯅꯥꯎ ꯂꯩꯕꯤꯔꯣꯏ ꯍꯥꯏꯗꯅꯀꯣ ꯑꯗꯨꯃꯥꯏꯟ ꯇꯧꯔ ꯅꯤꯡꯁꯤꯡꯉꯦ ꯑꯗꯨꯒꯥ ꯀꯥꯡ ꯆꯤꯡꯕꯁꯦ ꯑꯗꯨꯝ ꯑꯈꯣꯏꯁꯨ ꯆꯤꯡꯕ ꯊꯣꯛꯑꯦ ꯑꯗꯩ ꯀꯥꯡꯈꯣꯡꯒꯤ ꯂꯩꯕꯥꯛꯀꯥ ꯀꯣꯠꯂꯒ ꯂꯩꯕꯥ ꯑꯥ ꯂꯥꯏꯕꯛꯇꯥꯒ ꯊꯤꯟꯕ ꯑꯗꯒꯤ ꯃꯣꯏꯒꯤ ꯄꯨꯖꯥ ꯇꯧꯕꯒꯤ ꯀꯥꯅꯣꯗꯨꯒꯥ ꯎꯝ ꯑꯥ ꯗꯨꯛꯇꯨꯅꯒꯥ ꯃꯥꯒꯤ ꯇꯥꯡꯒꯣꯏꯗꯨ ꯑꯗꯨ ꯂꯧꯔꯒꯥ ꯑꯥ ꯂꯥꯏꯕꯛꯇꯥꯒ ꯊꯤꯟꯕ ꯈꯣꯠꯄ ꯑꯗꯨꯃꯥꯏꯅ ꯆꯠ ꯆꯠꯂꯦ ꯑꯗꯨꯃꯥꯏꯟ ꯇꯧꯋꯦ ꯑꯗꯨꯒꯥ ꯑꯗꯨꯝ ꯍꯥꯈꯣꯏꯁꯨ ꯀꯥꯡ ꯆꯤꯡꯕꯗꯤ ꯕꯖꯥꯔꯒꯤ ꯑꯣꯏꯕꯅꯤꯅ ꯕꯖꯥꯔꯒꯤꯗꯤ ꯃꯤ ꯌꯥꯝ ꯌꯥꯝꯃꯦ ꯑꯗꯨꯅ ꯀ꯭ꯔꯤꯛ ꯀ꯭ꯔꯤꯛ ꯏꯅꯩ ꯈꯣꯡꯒ ꯅꯦꯠꯁꯤꯟꯅꯕ ꯌꯥꯎꯋꯦ ꯑꯗꯒꯤ ꯄꯥꯜꯂꯥꯕꯣꯛ ꯆꯥ ꯂꯣꯏꯔꯀꯥꯟꯗ ꯄꯥꯜꯂꯕꯣꯛꯀ ꯁꯨꯃꯥꯏ ꯌꯦꯟꯊꯣꯛꯄꯒꯥꯇꯣ ꯃꯤ ꯍꯦꯛꯇ ꯃꯨꯟꯅꯩꯕ ꯑꯗꯨ ꯀꯃꯥꯏ ꯑꯗꯨꯃꯥꯏꯅ ꯇꯧꯋꯦ ꯑꯗꯣ ꯂꯣꯏꯔꯀꯥꯟꯗ ꯑꯃꯨꯛ ꯄꯥꯂꯥ ꯇꯧꯔꯅꯤ ꯄꯥꯂꯥ ꯇꯧꯔꯒ ꯈꯦꯠꯆꯤ ꯀꯩꯀꯩ ꯌꯦꯟꯕꯗꯣ ꯑꯩꯈꯣꯏꯁꯨ ꯇꯧꯔꯛꯑꯦ ꯈꯔ ꯌꯥꯝ ꯊꯨꯡꯅꯕꯅ ꯅꯥꯀꯟꯗ ꯂꯥ ꯑꯃꯒ ꯊꯥꯗꯣꯏꯅꯤ ꯁꯤꯅ ꯏꯃꯥꯟꯅꯕꯒꯤꯅꯤꯒ ꯍꯥꯏꯔꯒ ꯀꯣ ꯑꯗꯣ ꯑꯅꯤꯗꯤ ꯍꯦꯟꯅꯗꯤ ꯉꯝ ꯗꯦ ꯃꯤꯗꯤ ꯌꯥꯝ ꯃꯔꯤ ꯃꯉꯥꯒ ꯊꯥꯕ ꯌꯥꯎꯋꯦ ꯄꯥꯛꯅꯒ ꯊꯥꯕ ꯌꯥꯎꯋꯦ ꯁꯤꯒꯤ ꯑꯩꯒꯤ ꯐꯦꯃꯤꯂꯤꯒꯤꯅꯤꯒ ꯍꯥꯏꯔꯒꯀꯣ ꯑꯩ ꯏꯃꯨꯡ ꯃꯅꯨꯡꯒꯤꯅꯤꯒ ꯍꯥꯏꯔꯒ ꯊꯥꯕ ꯌꯥꯎꯋꯦ ꯑꯗꯣ ꯑꯩꯗꯤ ꯉꯝꯗꯦꯕꯀꯣ ꯑꯁꯤꯅ ꯑꯩꯈꯣꯏ ꯑꯩꯈꯣꯏ ꯆꯦꯒꯤꯅꯤꯕꯨ ꯍꯥꯏꯖꯤꯟꯕ꯭ꯔꯣ ꯅꯠꯇ꯭ꯔꯒꯅ ꯑꯩꯈꯣꯏ ꯃꯥꯒꯤꯅꯤꯕꯨ ꯍꯥꯏꯕ꯭ꯔꯥ ꯅꯠꯇ꯭ꯔꯒ ꯁꯨꯝ ꯏꯃꯥꯟꯅꯕꯒꯤꯅꯤ ꯍꯥꯏꯔꯒ ꯑꯗꯨꯃꯥꯏꯅ ꯇꯧꯔꯒ ꯊꯥꯔꯒ ꯑꯗꯨꯃꯥꯏꯅ ꯑꯥ ꯑꯅꯤꯃꯨꯛꯇꯤ ꯂꯧꯔꯦ ꯑꯃꯅ ꯆꯥꯔꯅꯤ ꯑꯃꯅ ꯌꯨꯝꯗ ꯄꯨꯔꯛꯄ ꯑꯗꯨꯃꯥꯏꯅ ꯇꯧꯋꯦ ꯌꯥꯝ ꯅꯨꯡꯉꯥꯏ ꯍꯥꯏꯇꯥꯔꯦ ꯀꯥꯡ ꯃꯇꯝꯁꯦ ꯑꯗꯣ ꯉꯁꯤꯗꯤ ꯀꯥꯏ ꯀꯥꯏ ꯆꯠꯂꯨꯒꯦ ꯎꯝ ꯎꯝ ꯍꯥꯏꯕꯤꯔꯣ
ꯀꯩꯁꯨ ꯍꯦꯟꯅ ꯑꯅꯤꯗꯒꯤꯗꯤ ꯀꯩꯁꯨ ꯍꯦꯟꯅ ꯂꯧꯕ ꯈꯣꯠꯄꯁꯦ ꯀꯩꯁꯨ ꯉꯝꯃꯛꯇꯦꯕꯀꯣ ꯑꯗꯨꯝ ꯑꯗꯨꯅꯁꯨ ꯄꯦꯟꯖꯔꯦꯒ ꯈꯟꯒꯤꯕꯗꯣ ꯍꯥꯏꯕꯗꯤ ꯌꯥꯝ ꯍꯔꯥꯎꯒꯤꯕ ꯑꯃ ꯑꯣꯏꯕꯗꯨ ꯀꯣ ꯑꯅꯤꯒꯨꯝꯕꯒ ꯊꯨꯡꯒꯤꯕꯁꯨ ꯑꯗꯨꯃꯥꯏꯅ ꯑꯗꯨꯝ ꯑꯣꯏꯔꯦꯕꯀꯣ ꯑꯗꯨꯅ ꯑꯃ ꯆꯥꯔꯒ ꯑꯃ ꯌꯨꯝꯗ ꯄꯨꯍꯧꯕꯗꯣ ꯑꯗꯨꯅꯦꯕ ꯇꯧꯗꯣꯏꯁꯦ ꯑꯗꯨ ꯅꯪꯅ ꯉꯁꯥꯏꯒꯤ ꯕꯣꯜ ꯑꯃ ꯍꯥꯏꯔꯒ ꯑꯩꯁꯦ ꯍꯧꯖꯤꯛ ꯑꯗꯨꯗ ꯅꯤꯡꯖꯤꯡꯉꯦꯕꯀꯣ ꯏꯁꯤꯡꯗ ꯍꯥꯜꯂꯒ ꯃꯇꯨꯡ ꯇꯥꯔꯒ ꯈꯨꯠꯅ ꯁꯨꯝ ꯇꯤꯡ ꯇꯤꯡ ꯁꯥꯟꯅꯗꯣꯏꯅꯦꯕꯀꯣ ꯑꯗꯨꯒꯤ ꯕꯣꯜꯗꯣ ꯌꯥꯝ ꯅꯨꯡꯁꯤꯕꯅꯦ ꯑꯗꯨꯒ ꯑꯗꯨ ꯅꯠꯇꯕ ꯍꯧꯖꯤꯛꯀꯤ ꯃꯊꯛꯇ ꯄꯥꯏꯕꯤꯗꯨꯃ ꯂꯩꯔꯦꯀꯣ ꯑꯗꯨꯁꯨ ꯅꯠꯇꯕ ꯑꯃ ꯂꯩ ꯍꯥꯏꯕꯅꯦꯕ ꯌꯥꯝ ꯆꯥꯎꯕ ꯀꯩꯅꯣꯝ ꯀꯧꯕꯅꯦ ꯃꯃꯤꯡꯗꯨꯁꯨꯀꯣ ꯕꯣꯜꯁꯦ ꯌꯥꯝ ꯆꯥꯎꯗꯣꯏꯅꯦ ꯑꯩꯈꯣꯏꯒꯤ ꯀꯩ ꯍꯥꯏꯅꯤ ꯃꯌꯥꯝꯒꯤ ꯕꯣꯜ ꯈꯨꯆꯥꯎꯗꯒꯤ ꯈꯤꯇꯪ ꯈꯦꯠꯅꯕ ꯑꯃ ꯂꯩꯕꯅꯦ ꯕꯣꯜ ꯃꯃꯤꯡꯒꯗꯨꯁꯨ ꯌꯥꯝ ꯅꯨꯡꯉꯥꯏꯕꯅꯦꯕꯀꯣ ꯑꯗꯨꯃꯥꯏꯅ ꯌꯥꯝ ꯆꯥꯎꯕꯗꯨꯃꯁꯨ ꯂꯩꯕꯅꯦ ꯑꯗꯨꯒꯨꯝꯕꯒꯁꯨ ꯂꯩꯔꯛꯑꯦꯕꯀꯣ ꯑꯗꯨꯒ ꯑꯗꯨꯝ ꯀꯩ ꯍꯥꯏꯅꯤ ꯇꯞꯅ ꯇꯞꯅ ꯁꯥꯟꯅꯗꯣꯏꯅꯦꯕ ꯕꯣꯜꯁꯦ ꯃꯈꯥꯗ ꯇꯥꯔꯗꯤ ꯍꯥꯏꯗꯤ ꯅꯥꯄꯤꯒꯨꯝꯕ ꯑꯣꯏꯒꯦꯔꯥ ꯑꯇꯨꯝꯕ ꯄꯣꯠ ꯑꯃꯅ ꯊꯤꯜꯂꯒꯗꯤ ꯀꯥꯏꯗꯅꯀꯣ ꯑꯗꯨꯒꯤ ꯁꯥꯟꯅꯗꯤ ꯁꯥꯟꯅꯅꯤꯡꯉꯒꯁꯨ ꯇꯞꯅ ꯇꯞꯅ ꯁꯥꯟꯅꯔꯒꯅꯦ ꯑꯗꯨꯃꯥꯏꯅꯒ ꯇꯧꯔꯛꯑꯦ ꯀꯥꯏꯕ ꯑꯃꯁꯨ ꯀꯣꯛꯊꯣꯡ ꯑꯃ ꯌꯥꯎꯈ꯭ꯔꯕꯅꯤꯗ ꯑꯗꯨꯕꯨꯗꯤ ꯑꯗꯨꯒ ꯉꯁꯤꯁꯦ ꯀꯨꯏꯔꯕꯒꯤ ꯃꯇꯨꯡꯗ ꯍꯥꯏꯕ ꯍꯥꯏ ꯇꯥꯔꯦꯀꯣ ꯀꯥꯡ ꯈꯛꯇꯒꯤꯁꯨ ꯅꯠꯇꯅ ꯎꯅꯗꯕꯁꯨ ꯀꯨꯏꯔꯦꯕ ꯀꯣ ꯏꯃꯥꯟꯅꯕ ꯈꯔ ꯍꯥꯏꯕ ꯇꯥꯔꯦ ꯑꯗꯣ ꯉꯁꯤ ꯑꯃꯨꯛ ꯊꯦꯡꯅꯕꯁꯦ ꯀꯩ ꯍꯥꯏꯅꯤ ꯌꯥꯝ ꯉꯁꯤꯗꯤ ꯌꯥꯝꯅ ꯅꯨꯡꯉꯥꯏꯕꯗꯣ ꯌꯥꯝ ꯏꯪꯕ ꯍꯥꯏꯒꯗ꯭ꯔꯥ ꯑꯥ ꯏꯪꯕ ꯍꯥꯏꯕꯗꯤ ꯑꯩꯈꯣꯏꯅ ꯉꯁꯤ ꯁꯥꯟꯅꯈꯤꯕ ꯋꯥ ꯌꯥꯝ ꯄꯦꯟꯅ ꯌꯥꯝ ꯅꯨꯡꯉꯥꯏꯅ ꯌꯥꯝ ꯏꯪꯅ ꯍꯥꯏꯇꯥꯔꯦꯀꯣ ꯈꯠꯅ ꯆꯩꯅꯕꯁꯦ ꯀꯌꯥ ꯌꯥꯎꯗꯕꯤꯗ ꯑꯗꯨꯝ ꯌꯥꯝ ꯏꯪꯅ ꯌꯥꯝ ꯅꯨꯡꯉꯥꯏꯅ ꯄꯨꯟꯒ꯭ꯔꯦꯕ ꯉꯁꯤꯁꯦ ꯑꯗꯨꯒꯤ ꯈꯪꯗꯦ ꯃꯤ ꯁꯨꯝ ꯄꯨꯟꯗꯕꯁꯨ ꯀꯨꯏꯔꯒ ꯄꯨꯟꯊꯣꯂꯛꯄꯒꯤ ꯋꯥꯔꯤ ꯋꯥ ꯇꯥꯏ ꯀꯌꯥ ꯑꯃꯁꯨ ꯄꯨꯊꯣꯛꯑꯒ ꯁꯨꯝ ꯐꯣꯟꯗ ꯉꯥꯏꯍꯥꯛ ꯑꯗꯨ ꯑꯗꯥ ꯁꯥꯟꯅꯕ ꯅꯠꯇꯕ ꯑꯗꯨꯝ ꯏꯁ ꯁꯛ ꯁꯛ ꯎꯅꯔꯒ ꯀꯩꯅꯣꯝ ꯆꯥꯃꯤꯟꯅꯔꯒ ꯁꯥꯟꯅꯕꯒꯤ ꯄꯦꯟꯕꯗꯣ ꯑꯗꯨ ꯑꯣꯏꯌꯦꯕ ꯀꯣ ꯉꯁꯤꯗꯣ ꯑꯗꯨꯒꯤ ꯌꯥꯝ ꯅꯨꯡꯉꯥꯏꯌꯦ ꯑꯗꯨꯒ ꯀꯥꯡ ꯅꯨꯃꯤꯠꯁꯨꯨ ꯑꯣꯏꯕꯒꯤ ꯑꯗꯨꯝ ꯆꯥꯅꯕ ꯃꯄꯣꯠ ꯃꯆꯩꯁꯤꯁꯨ ꯍꯦꯟꯅ ꯌꯥꯝ ꯊꯣꯏꯕꯗꯣ ꯍꯥꯏꯕꯗꯤ ꯑꯥ ꯈꯦꯆꯤ ꯂꯩꯔꯦ ꯑꯗꯩ ꯎꯇꯤ ꯂꯩꯔꯦ ꯀꯥꯡꯉꯧ ꯑꯗꯨꯒꯨꯝꯕ ꯀꯣ ꯑꯗꯩ ꯃꯣꯏ ꯏꯃꯥꯟꯅꯕ ꯃꯣꯏ ꯌꯨꯝꯗꯁꯨ ꯌꯦꯟ ꯊꯣꯡꯉꯦ ꯈꯣꯠꯂꯦ ꯇꯧꯕꯒꯤ ꯑꯗꯨꯝ ꯃꯇꯣꯡ ꯀꯩꯀꯥ ꯌꯥꯎꯗ꯭ꯔꯒꯁꯨ ꯃꯍꯤꯗꯪ ꯑꯣꯏꯔꯒꯁꯨ ꯆꯥꯛ ꯈꯔꯒ ꯆꯥꯕꯁꯨ ꯌꯥꯝ ꯍꯥꯎꯕ ꯑꯃ ꯑꯣꯏꯕꯗꯣ ꯑꯗꯩ ꯆꯥ ꯑꯃꯨꯛ ꯊꯛꯑꯦ ꯑꯗꯒꯤ ꯍꯩꯔꯥ ꯃꯌꯥꯝ ꯑꯃ ꯄꯨꯊꯣꯂꯦ ꯀꯤꯍꯣꯝ ꯑꯪꯒ꯭ꯔꯨ ꯀꯩꯀꯥ ꯃꯌꯥꯝ ꯄꯨꯊꯣꯂꯦ ꯑꯗꯨꯒ ꯑꯃꯨꯛ ꯑꯗꯨ ꯃꯌꯥꯝꯗꯨꯁꯨ ꯆꯥꯔꯦ ꯑꯗꯒꯤ ꯑꯩꯗꯤ ꯆꯥ ꯊꯛꯇ꯭ꯔꯒꯗꯤ ꯄꯦꯟꯗꯦꯅ ꯆꯥꯁꯨ ꯑꯃꯨꯛ ꯂꯣꯟꯕꯤꯔꯦ ꯑꯗꯨꯒ ꯑꯃꯨꯛ ꯊꯛꯑꯦ ꯈꯪꯗꯦ ꯋꯥꯔꯤ ꯋꯥꯇꯥꯏꯗꯨ ꯌꯥꯝ ꯅꯨꯡꯉꯥꯏꯅ ꯍꯥꯏꯕꯗꯤ ꯌꯥꯝ ꯏꯪꯅ ꯆꯤꯛꯅ ꯂꯣꯏꯅꯃꯛ ꯑꯥ ꯀꯩ ꯍꯥꯏꯅꯤ ꯌꯥꯝ ꯀꯟꯅ ꯆꯥꯏꯊꯣꯛꯄ ꯋꯥꯔꯤ ꯅꯠꯇꯕꯤꯗꯀꯣ ꯑꯗꯨꯝ ꯃꯄꯥ ꯆꯥꯅ ꯆꯥꯅ ꯁꯥꯟꯅꯕꯝ ꯊꯣꯛꯄ ꯁꯥꯟꯅꯕꯩ ꯆꯥꯡꯗ ꯁꯥꯟꯅꯕꯗꯣ ꯑꯗꯨꯃꯥꯏꯅ ꯑꯣꯏꯔꯒ ꯃꯤꯋꯥꯁꯨ ꯌꯥꯎꯗꯕ ꯑꯗꯒꯤ ꯍꯦꯟꯖꯟꯕꯁꯨ ꯑꯣꯏꯗꯕ ꯋꯥꯠꯄꯁꯨ ꯑꯣꯏꯗꯕ ꯑꯗꯨꯝ ꯆꯞ ꯆꯞ ꯆꯥꯕ ꯆꯥꯡꯗ ꯁꯥꯟꯅꯔꯒꯀꯣ ꯑ ꯄꯨꯜꯂꯛꯄꯒꯤ ꯑꯗꯨꯃꯥꯏꯅ ꯌꯥꯝ ꯅꯨꯡꯉꯥꯏꯕ ꯑꯃ ꯐꯥꯎꯋꯦ ꯉꯁꯤꯁꯦ ꯑꯗꯣ ꯅꯪ ꯉꯁꯤꯗꯤ ꯀꯥꯡꯒꯤ ꯀꯩꯀꯥ ꯀꯣꯏꯕ ꯆꯠꯂꯨꯗ꯭ꯔꯕꯣ ꯀꯃꯥꯏ ꯀꯃꯥꯏ ꯇꯧꯒꯦ ꯈꯤꯇꯪ ꯁꯥꯡꯅ ꯍꯥꯏꯕꯤꯌꯨꯅꯦ ꯀꯩ ꯀꯥꯢꯗ ꯆꯠꯂꯨ ꯈꯣꯠꯂꯤ ꯑꯗꯨꯒ
ꯀꯥꯡꯁꯦ ꯀꯥꯡ ꯆꯠꯂꯨꯏꯌꯦ ꯆꯠꯂꯨꯕꯁꯦ ꯏꯃꯥꯟꯅꯕ ꯑꯝꯒ ꯑ ꯆꯥꯎꯕꯣꯠ ꯂꯩꯕ ꯆꯠꯄꯅꯦꯕ ꯇꯁꯦꯡꯕꯩꯗꯤ ꯑꯗꯨꯗ ꯁꯨꯝ ꯌꯦꯡꯊꯣꯛꯎꯁꯦꯅ ꯌꯦꯡꯊꯣꯛꯎꯕ ꯀꯥꯟꯗꯗꯤ ꯃꯥ ꯅꯍꯥꯟꯈꯩ ꯃꯥꯟꯅꯗꯕꯀꯣ ꯑꯩꯅ ꯑꯈꯣꯏꯅ ꯆꯠꯂꯨꯕ ꯅꯍꯥꯟꯈꯩꯁꯤꯗ ꯀꯥꯡ ꯆꯤꯡꯕꯗꯤ ꯑꯩꯈꯣꯏ ꯁ꯭ꯋꯥꯏ ꯕꯖꯥꯔ ꯑꯅꯛꯄ ꯈꯛꯇꯪ ꯆꯤꯡꯕꯅꯤꯅ ꯁ꯭ꯋꯥꯏꯒꯤ ꯈꯇꯪ ꯎꯔꯦꯗꯅꯀꯣ ꯑꯗꯨꯃꯥꯏꯅꯒ ꯌꯥꯝ ꯆꯥꯎꯅꯒ ꯃꯤ ꯃꯌꯥꯝ ꯇꯤꯜꯂꯒ ꯈꯨꯜꯂꯛꯀꯤ ꯑꯗꯒꯤ ꯑ ꯅꯔꯁꯤꯡꯍꯒꯤ ꯂꯥꯏꯒꯤ ꯁꯨꯃꯥꯏꯅꯒ ꯀꯥꯡ ꯆꯤꯡꯉꯀꯥꯟꯗ ꯃꯤ ꯍꯥꯏꯗꯤ ꯄꯔꯦꯡꯁꯥꯅꯒ ꯂꯩꯔꯒ ꯑꯗꯨꯌꯥꯝ ꯃꯤ ꯌꯥꯝꯃꯝꯒꯅꯤ ꯈꯟꯗꯕꯗꯨꯀꯣ ꯑꯗꯒꯤ ꯅꯍꯥꯥꯟꯂꯣꯏ ꯇꯧꯅꯗꯕ ꯍꯥꯏꯗꯤ ꯍꯧꯖꯤꯛꯀꯥꯟꯗꯤ ꯑꯃꯨꯛ ꯅꯍꯥꯁꯤꯡꯁꯤꯁꯨ ꯌꯥꯝꯅ ꯀꯦꯅ ꯃꯧꯅ ꯍꯥꯏꯗꯤ ꯀꯨꯝꯍꯩ ꯑꯃ ꯂꯩ ꯇꯥꯔꯒꯗꯤ ꯑꯗꯨꯃꯥꯏ ꯇꯧꯔꯒ ꯊꯣꯛꯅꯕꯗꯨ ꯑꯗꯨꯃꯥꯏ ꯊꯣꯛꯅꯩꯌꯦ ꯑꯗꯨꯅ ꯃꯤ ꯃꯈꯩꯁꯨ ꯃꯁꯛꯁꯨ ꯂꯣꯏ ꯐꯖꯕ ꯌꯦꯡꯉꯨ ꯌꯦꯡꯉꯨꯕꯁꯤ ꯀꯣ ꯍꯥꯏꯗꯤ ꯌꯥꯝꯅ ꯀꯩ ꯍꯥꯏꯅꯤ ꯑ ꯇꯧ ꯇꯧꯅꯧꯔ ꯏꯁꯦꯡ ꯁꯦꯡꯕ ꯍꯥꯏ ꯇꯥꯔꯦ ꯂꯥꯏ ꯅꯨꯃꯤꯠ ꯑꯣꯏꯕꯒꯤ ꯂꯥꯏ ꯑꯃ ꯂꯥꯏ ꯂꯥꯏꯅꯨꯃꯤꯠ ꯑꯣꯏꯕꯒꯤ ꯏꯁꯥꯁꯦ ꯌꯥꯝ ꯁꯦꯡꯅ ꯇꯧꯔꯒ ꯑꯃ ꯅꯨꯄꯤꯗ ꯃꯈꯩꯗ ꯌꯦꯡꯉꯁꯨ ꯐꯅꯦꯛ ꯇ ꯐꯤꯔꯣꯜꯗ ꯌꯦꯡꯕ ꯀꯥꯟꯗ ꯌꯥꯝꯅ ꯃꯍꯧꯁꯥꯒꯤ ꯐꯖꯕ ꯍꯥꯏꯇꯥꯔꯦꯀꯣ ꯀꯨꯝꯍꯩ ꯑꯃ ꯂꯩꯕꯒꯤ ꯑꯗꯨꯃꯥꯏ ꯑꯣꯏꯌꯦ ꯑꯗꯩ ꯅꯨꯄꯥ ꯃꯈꯩꯁꯤꯁꯨ ꯇꯔꯨ ꯇꯅꯥꯟꯅ ꯌꯥꯝ ꯐꯖꯅ ꯍꯥꯏꯗꯤ ꯁꯦꯠ ꯆꯥꯕꯁꯤꯡꯗꯣ ꯎꯏꯌꯦ ꯑꯗꯨꯃꯥꯏ ꯇꯧꯔꯒ ꯑꯗꯨꯃꯥꯏꯅ ꯇꯧꯕ ꯎꯏꯌꯦ ꯑꯗꯨꯒ ꯅꯍꯥꯟꯂꯣꯏꯒꯤꯁꯨ ꯁꯨꯃꯥꯏꯅꯗꯤ ꯇꯧꯔꯝꯗꯦꯗꯅ ꯅꯍꯥꯟꯂꯣꯏ ꯈꯣꯏꯅ ꯑꯉꯥꯡ ꯑꯣꯏꯔꯤꯉꯩꯗꯗꯤ ꯁꯨꯃꯥꯏꯅ ꯆꯠꯅꯕꯤꯁꯤ ꯇꯧꯔꯝꯗꯦ ꯍꯧꯖꯤꯛꯀꯥꯟꯗꯤ ꯌꯥꯝꯅ ꯍꯥꯏꯗꯤ ꯑꯁꯨꯃꯥꯏꯅ ꯆꯠꯅꯈꯠꯂꯛꯏ ꯍꯥꯏꯇꯥꯔꯦꯀꯣ ꯑꯗꯨꯃꯥꯏꯅ ꯎꯏꯌꯦ ꯍꯥꯢꯗꯤ ꯌꯥꯝꯅ ꯍꯥꯏꯗꯤ ꯃꯄꯨꯡ ꯐꯥꯅ ꯄꯥꯡꯊꯣꯛꯄꯗꯣ ꯑꯗꯨꯃꯥꯏꯅ ꯎꯏꯌꯦ ꯍꯥꯏꯗꯤꯀꯣ ꯁꯨꯃꯥꯏꯅ ꯀꯥꯡ ꯆꯤꯡꯕ ꯂꯥꯛꯄꯗꯨꯗ ꯑꯗꯣ ꯑꯩꯁꯨ ꯉꯁꯤꯗꯤ ꯀꯥꯡꯁꯨ ꯈꯥꯏ ꯈꯦꯠ꯭ꯆꯔꯤ ꯅꯍꯥꯟꯈꯩꯗꯤ ꯑꯗꯨꯝ ꯆꯍꯤꯆꯨꯞ ꯄ ꯑꯩꯈꯣꯏꯗꯤ ꯆꯍꯤꯆꯨꯞꯄꯥ ꯍꯥꯢꯖꯦ ꯆꯍꯤ ꯑꯃꯗ ꯑꯗꯨꯝ ꯀꯥꯡ ꯂꯥꯛ ꯄꯁꯦ ꯑꯗꯨꯝ ꯆꯍꯤ ꯈꯨꯗꯤꯡꯒꯤ ꯑꯗꯨꯝ ꯊꯣꯡꯉꯦ ꯍꯥꯏꯗꯤ ꯈꯦꯠꯆꯤꯁꯦ ꯑꯌꯨꯛꯇ ꯑꯌꯨꯛ ꯇꯔꯥ ꯑꯅꯝꯕꯅ ꯊꯣꯡꯉꯦ ꯑꯩꯈꯣꯏꯆꯦꯅ ꯇꯧꯕꯅꯦ ꯑꯗꯨꯝ ꯑꯗꯣ ꯉꯁꯤꯗꯤ ꯊꯕꯛꯇꯨ ꯆꯤꯟꯕꯅꯤꯅ ꯀꯤꯠꯆ꯭ꯔꯤꯗꯨ ꯊꯣꯡꯗ꯭ꯔꯦ ꯑꯗꯨꯒ ꯑꯩꯁꯨ ꯊꯋꯥꯏꯗꯤ ꯈꯤꯇꯪ ꯅꯨꯡꯉꯥꯏꯇꯦ ꯍꯥꯏꯗꯤ ꯀꯥꯡ ꯅꯨꯃꯤꯠ ꯑꯣꯏꯔ ꯈꯦꯆꯤ ꯆꯥꯗꯕꯁꯦ ꯅꯨꯡꯉꯥꯏꯇꯦꯕꯀꯣ ꯑꯗꯣ ꯎꯆꯤꯟ ꯅꯥꯆꯤꯟꯅ ꯑꯩꯁꯦ ꯉꯁꯥꯏ ꯊꯕꯛ ꯍꯜꯂꯛꯄꯁꯤꯗ ꯑ ꯆꯥꯛ ꯆꯥꯕ ꯂꯣꯏꯔꯝꯗꯥꯏꯒꯤꯗꯨꯗ ꯀꯩꯅꯣꯅ ꯑꯩꯈꯣꯏ ꯆꯦ ꯃꯃꯥꯟꯅꯕꯤꯅ ꯑ ꯊꯣꯡꯉꯒ ꯄꯤꯔꯛꯑꯦꯅ ꯊꯝꯅꯥꯗ ꯇꯧꯔꯑꯒ ꯈꯤꯇꯪ ꯊꯤꯜꯂꯛꯑꯦ ꯑꯗꯣ ꯈꯤꯇꯪ ꯊꯤꯜꯂꯛꯀꯥꯟꯗ ꯌꯥꯝ ꯍꯥꯎꯈꯤꯕ ꯍꯥꯏꯇꯥꯔꯦꯀꯣ ꯑꯗꯨꯅꯗꯤ ꯄꯦꯟꯐꯥꯠꯄꯗꯤ ꯑꯣꯏꯗꯦ ꯍꯥꯏꯗꯤ ꯈꯤꯇꯪ ꯃꯤꯅ ꯊꯤꯜꯂꯛꯄꯗꯨꯅ ꯑꯩꯈꯣꯏ ꯁꯨꯝ ꯍꯥꯏꯗꯤ ꯃꯌꯥꯝ ꯆꯥꯃꯤꯟꯅꯕ ꯑꯣꯏꯕꯅꯤꯅ ꯈꯔ ꯈꯔ ꯊꯨꯡꯅꯕ ꯍꯣꯠꯅ ꯀꯥꯟꯗ ꯀ꯭ꯋꯥ ꯀꯩꯁꯨ ꯌꯥꯝ ꯊꯣꯡꯍꯧꯗꯦꯕ ꯑꯗꯨꯗ ꯉꯁꯥꯏ ꯆꯥꯅꯤꯡ ꯆꯥꯅꯤꯡ ꯂꯩꯔꯤ ꯉꯥꯏꯁꯤꯗ ꯑꯃꯨꯛ ꯏꯃꯥꯟꯅꯕꯁꯤꯅ ꯀꯧꯔꯛꯑꯒ ꯑꯦ ꯈꯦꯆꯤ ꯂꯩꯌꯦ ꯑꯦ ꯈꯦꯆꯤ ꯑꯩꯈꯣꯏ ꯊꯣꯡꯉꯦ ꯑ ꯆꯥꯁꯤ ꯂꯥꯛꯑꯣ ꯀꯣꯠꯁꯤ ꯂꯥꯛꯑꯣꯅ ꯍꯥꯏꯔꯛꯑꯦ ꯅꯨꯡꯆꯤꯜꯗꯨꯗ ꯑꯗꯨꯗꯅꯦꯕ ꯌꯥꯝꯅ ꯍꯥꯏꯗꯤ ꯏꯁꯥꯖꯦ ꯌꯥꯝꯅ ꯅꯨꯡꯉꯥꯏꯕ ꯑꯃ ꯐꯥꯎꯕꯗꯨꯀꯣ ꯉꯍꯥꯛꯇꯪ ꯍꯥꯏꯗꯤ ꯑꯥ ꯐꯪ ꯆꯥꯕ ꯐꯪꯗꯣꯔꯛꯑꯦ ꯀꯥꯏꯅ ꯈꯦꯠꯆꯤ ꯆꯥꯍꯧꯗ꯭ꯔꯗꯤ ꯀꯥꯡ ꯃꯥꯟꯗꯕꯗꯣ ꯑꯗꯨꯃꯥꯏꯅ ꯇꯧꯋꯦ ꯍꯥꯏꯇꯥꯔꯦꯀꯣ ꯑ ꯕꯥꯃꯣꯟꯒꯤ ꯎꯇꯤ ꯆꯥꯍꯧꯗ꯭ꯔꯗꯤ ꯀꯥꯡ ꯃꯥꯟꯗꯦꯅ ꯇꯧꯕꯗꯣ ꯑꯗꯨ ꯅꯨꯃꯤꯗꯥꯡꯁꯨ ꯏꯃꯥꯟꯅꯕ ꯑꯃꯅ ꯊꯣꯛꯎꯁꯦꯅ ꯍꯥꯏꯔꯛꯄꯅꯦ ꯍꯥꯏꯗꯤ ꯈꯦꯁꯤ ꯊꯨꯡꯕ ꯆꯧꯁꯦ ꯑꯗꯨꯝ ꯈꯦꯆꯤ ꯊꯣꯡꯕ ꯆꯠꯅꯩꯗꯅꯀꯣ ꯑꯥ ꯌꯥꯝꯕ ꯌꯥꯝꯗꯕ ꯂꯥꯏꯒꯤ ꯈꯔ ꯆꯥꯍꯧꯕ ꯍꯥꯏꯇꯥꯔꯦꯀꯣ ꯑꯗꯨꯃꯥꯏꯅ ꯇꯧꯕꯗꯣ ꯑꯗꯨꯝ ꯊꯨꯡꯁꯦ ꯆꯦꯅꯗꯤ ꯍꯥꯏꯅꯦ ꯑꯗꯨ ꯊꯨꯝ ꯆꯠꯇꯣꯏꯔ ꯆꯠꯂꯣꯏꯗ ꯈꯪꯗꯦ ꯅꯣꯡꯗꯤ ꯆꯨꯒꯨꯝ ꯇꯧꯔꯦ ꯅꯣꯏꯗꯨꯗꯤ ꯅꯣꯡ ꯆꯨꯕ ꯆꯨꯗ꯭ꯔꯣ ꯍꯧꯖꯤꯛ ꯄꯥ ꯀꯃꯥꯏ ꯇꯧꯔꯤꯒꯦ
ꯑꯣ ꯅꯣꯡꯁꯦ ꯆꯨꯔꯝꯃꯦ ꯉꯥꯍꯥꯛ ꯑꯗꯨꯒ ꯍꯧꯖꯤꯛ ꯍꯧꯖꯤꯛꯀꯤ ꯑꯣꯏꯅꯗꯤ ꯑꯃꯨꯛ ꯂꯦꯞꯈ꯭ꯔꯦ ꯍꯧꯖꯤꯛꯀꯥꯟ ꯅꯣꯡꯁꯦ ꯀꯩꯁꯨ ꯆꯨꯔꯒꯁꯨ ꯌꯥꯝ ꯀꯟꯅ ꯆꯨꯕ ꯈꯣꯠꯄ ꯑꯗꯨꯃꯥꯏꯅ ꯇꯧꯗꯦꯕꯀꯣ ꯑꯗꯨꯝ ꯉ ꯑꯗꯨꯝ ꯈꯤꯛꯑꯅꯤ ꯑꯗꯨꯒ ꯑꯗꯨꯝ ꯂꯣꯏꯁꯤꯟꯕꯗꯩꯒ ꯇꯧꯋꯦꯕ ꯑꯗꯨꯃꯥꯏꯅ ꯇꯧꯋꯦ ꯑꯗꯨ ꯈꯦꯠꯆꯤꯒꯤ ꯃꯇꯥꯡꯁꯦ ꯍꯥꯏꯕꯗꯤ ꯑꯥ ꯑꯗꯨꯝ ꯀꯩ ꯍꯥꯏꯅꯤ ꯌꯥꯝ ꯇꯣꯏꯅꯃꯛ ꯅꯠꯇ꯭ꯔꯒꯁꯨ ꯑꯗꯨꯝ ꯃꯔꯛ ꯃꯔꯛꯇ ꯑꯗꯨꯝ ꯆꯥꯏꯑꯕꯀꯣ ꯑꯌꯨꯛ ꯀꯨꯨꯝꯕꯗ ꯑꯩꯈꯣꯏꯁꯨ ꯑꯅꯝꯃ ꯑꯗꯨꯃꯥꯏꯅ ꯆꯥꯏ ꯑꯗꯨꯅ ꯈꯦꯆꯤꯒꯨꯝꯕꯒꯤꯕꯨꯗꯤ ꯑꯗꯨꯝ ꯆꯥꯕꯗꯤ ꯆꯥꯏ ꯑꯗꯨ ꯉꯁꯤꯁꯨ ꯑꯩꯈꯣꯏ ꯈꯦꯆꯤ ꯇꯧꯋꯦꯕꯀꯣ ꯌꯨꯝꯗ ꯑꯗꯣ ꯈꯦꯆꯤ ꯇꯧꯕꯁꯤꯗ ꯀꯃꯥꯏꯟ ꯇꯧꯒꯦꯅ ꯑꯩꯁꯦ ꯑꯌꯨꯛꯁꯦ ꯈꯤꯇꯪ ꯉꯟꯅ ꯆꯠꯀꯗꯕ ꯈꯦꯆꯤ ꯇꯧꯕ ꯍꯥꯏꯕꯁꯤꯃꯛꯇꯕꯨ ꯃꯄꯣꯠ ꯃꯆꯩꯁꯦ ꯈꯤꯇꯪ ꯆꯪꯉꯤꯗꯅꯤꯀꯣ ꯈꯦꯆꯤ ꯈꯇꯪꯁꯨ ꯇꯧꯗꯕ ꯍꯥꯏꯇꯥꯔꯦ ꯉꯁꯤꯁꯤꯅ ꯀꯥꯡꯉꯧꯒꯨꯝꯕ ꯀꯩꯀꯥꯁꯨ ꯈꯔ ꯇꯧꯕꯒꯤ ꯁꯦꯝꯗꯣꯛ ꯁꯦꯝꯖꯤꯟ ꯈꯔ ꯃꯇꯝ ꯆꯪꯕ ꯑꯗꯒꯤ ꯂꯥꯏꯒꯤ ꯄꯣꯠꯆꯩ ꯁꯦꯝꯕ ꯁꯥꯕ ꯇꯧꯕꯒꯤꯁꯨ ꯈꯤꯇꯪ ꯃꯇꯝꯗꯣ ꯂꯧꯒ꯭ꯔꯕ ꯍꯥꯏꯇꯥꯔꯦ ꯑꯌꯨꯛꯁꯦ ꯑꯗꯨꯒꯤ ꯈꯤꯆꯤꯁꯦ ꯇꯧꯔꯒ ꯂꯣꯏꯁꯤꯟꯕꯁꯦ ꯅꯪꯗꯧ ꯃꯥꯟꯁꯤꯜꯂꯛꯇꯕꯗꯒꯤ ꯑꯗꯨꯝ ꯆꯥꯛ ꯈꯤꯇꯪ ꯀꯥꯝꯃꯒ ꯑꯩꯒꯤ ꯑꯗꯨꯝ ꯆꯥꯛꯇꯨꯒ ꯑꯣꯏꯅ ꯆꯥꯔꯦꯕꯀꯣ ꯀꯥꯡꯉꯧꯒ ꯑꯣꯏꯅ ꯆꯥꯔꯦ ꯑꯗꯨꯒ ꯈꯦꯆꯤꯁꯦ ꯑꯗꯨꯒꯤ ꯑꯩꯁꯦ ꯆꯥꯕ ꯁꯦ ꯅꯪꯗ꯭ꯔꯦꯕ ꯑꯩꯅ ꯆꯠꯄꯁꯤꯗꯀꯣ ꯑꯗꯨꯅ ꯑꯩꯁꯨ ꯑꯗꯨꯝ ꯆꯥꯗꯕꯤ ꯆꯠꯂꯦ ꯑꯌꯨꯛꯇꯨꯕꯨꯗꯤ ꯑꯗꯨ ꯍꯜꯂꯛꯑꯒ ꯑꯗꯨꯝ ꯈꯦꯆꯤꯗꯣ ꯆꯥꯒꯤꯗ꯭ꯔꯕꯅꯤꯅ ꯑꯗꯨꯝ ꯐꯖꯅ ꯂꯩꯔꯝꯃꯦꯕꯀꯣ ꯑꯗꯒꯤ ꯑꯈꯣꯏ ꯏꯟ ꯏꯗꯣꯝꯆꯥ ꯑꯃꯅꯁꯨ ꯃꯣꯏꯒꯤ ꯌꯦꯟꯖꯥꯡ ꯃꯥꯏꯔꯦꯟ ꯊꯣꯡꯉꯦꯅ ꯑꯗꯨꯃꯥꯏꯟ ꯇꯧꯕꯔꯒ ꯈꯔ ꯄꯨꯔꯛꯑꯝꯃꯦ ꯑꯗꯨꯒ ꯑꯩꯁꯦ ꯃꯥꯏꯔꯦꯟ ꯊꯣꯡꯕꯗꯨ ꯄꯨꯒꯦꯗꯤ ꯈꯜꯂꯝꯕꯅꯦ ꯉꯁꯥꯏ ꯏꯃꯥꯟꯅꯕꯒ ꯃꯈꯩ ꯄꯨꯟꯕꯁꯤꯗ ꯑꯗꯨ ꯀꯥꯎꯗꯨꯅ ꯃꯥꯏꯔꯦꯟꯁꯤꯗꯤ ꯄꯨꯍꯧꯗ꯭ꯔꯦ ꯑꯗꯨꯒ ꯈꯦꯆꯤ ꯗꯨꯕꯨꯗꯤ ꯑꯩꯅ ꯂꯥꯗ ꯈꯔ ꯌꯣꯝꯃꯦ ꯑꯗꯨꯒ ꯄꯨꯔꯒ ꯑꯗꯨꯃꯥꯏꯅ ꯆꯥꯏꯌꯦꯕꯀꯣ ꯑꯗꯨꯒꯤ ꯈꯦꯆꯤꯕꯨꯗꯤ ꯑꯗꯨꯝ ꯊꯨꯡꯗꯤ ꯊꯨꯡꯉꯤ ꯍꯣꯏ ꯑꯗꯨꯒ ꯂꯥꯏꯒꯤ ꯀꯩꯀꯩ ꯁꯨꯝ ꯊꯨꯡꯕ ꯍꯥꯏꯗꯨꯁꯨ ꯋꯥꯈꯜ ꯍꯦꯛ ꯅꯨꯡꯉꯥꯏꯕꯅꯦꯕꯀꯣ ꯑꯗꯨꯅ ꯑꯗꯨꯝ ꯃꯅꯥꯛ ꯅꯛꯄꯗ ꯀꯅꯣ ꯇꯧꯕ ꯂꯩꯔꯒꯗꯤ ꯑꯗꯨꯝ ꯂꯥꯏ ꯀꯩꯀꯥ ꯈꯥ ꯊꯨꯡꯉꯨꯕꯗꯨꯁꯨ ꯐꯩꯌꯦ ꯑꯩꯈꯣꯏꯒꯤꯁꯨ ꯁꯤꯗꯗꯤ ꯇꯧꯗꯤ ꯇꯧꯔꯝꯅꯦꯕꯀꯣ ꯑꯗꯨ ꯑꯩꯕꯨꯗꯤ ꯆꯠꯄꯨꯗꯤ ꯆꯠꯂꯔꯣꯏ ꯍꯥꯏꯕꯗꯤ ꯑꯥ ꯄꯨꯛꯁꯦ ꯌꯥꯝ ꯊꯟꯒ꯭ꯔꯦꯕꯀꯣ ꯍꯧꯖꯤꯛꯁꯦ ꯑꯗꯨꯒ ꯆꯠꯃꯤꯟꯅꯅꯕꯁꯨ ꯁꯨꯝ ꯂꯩꯇꯕꯗꯣ ꯍꯧꯖꯤꯛꯁꯦ ꯑꯗꯨꯅ ꯃꯄꯥ ꯑꯃ ꯏꯆꯥ ꯆꯥꯗꯅ ꯑꯩꯁꯤ ꯆꯠꯇꯤ ꯆꯠꯇꯧ ꯃꯥꯟꯗ꯭ꯔꯦ ꯑꯗꯣ ꯅꯪ ꯑꯗꯨꯝ ꯅꯛꯑꯒꯗꯤ ꯆꯠꯃꯤꯟꯅꯅꯉꯥꯏꯁꯨ ꯂꯩꯔꯒꯗꯤꯀꯣ ꯑꯗꯨꯝ ꯉꯥꯏꯍꯥꯛ ꯀꯣꯏꯊꯣꯛ ꯄꯣ ꯑꯣꯏꯅ ꯑꯗꯨꯝ ꯆꯠꯂꯒ ꯌꯥꯝ ꯆꯥꯁꯤꯟꯕ ꯆꯥꯁꯤꯟꯗꯕꯒꯤ ꯋꯥ ꯅꯠꯇꯕꯤꯗꯀꯣ ꯂꯥꯏꯒꯤ ꯑꯣꯏꯅ ꯈꯤꯇꯪ ꯍꯥꯏꯗꯤ ꯃꯥꯟꯗꯣꯞꯇꯒꯤ ꯈꯤꯇꯪ ꯃꯍꯥꯎ ꯇꯪꯉꯨꯕꯗꯣ ꯑꯗꯨꯁꯨ ꯑꯗꯨꯝ ꯐꯕ꯭ꯔꯥꯅ ꯈꯜꯂꯦ ꯑꯗꯨꯅ ꯌꯥꯔꯒꯗꯤ ꯑꯗꯨꯝ ꯆꯠꯂꯣ ꯅꯣꯡ ꯆꯨꯔꯒꯁꯨ ꯁꯥꯇꯤꯟ ꯃꯆꯥ ꯑꯃ ꯇꯨꯞꯄꯒꯀꯣ ꯌꯥꯝ ꯀꯟꯅ ꯆꯨꯕ ꯅꯠꯇ꯭ꯔꯒꯗꯤ ꯑꯗꯨꯃꯥꯏꯅ ꯍꯥꯏꯅꯤꯡꯉꯦ ꯑꯩꯒꯤ ꯁꯥꯏꯠꯇꯒꯤ
ꯎꯝ ꯍꯣꯏ ꯑꯩꯁꯨ ꯈꯜꯂꯝꯃꯤꯅꯦ ꯉꯥꯛꯇꯪ ꯊꯣꯛꯎ ꯁꯤꯔꯅ ꯋꯥꯛꯀꯤꯡ ꯑꯣꯏꯅꯀꯣ ꯑꯥ ꯄꯩꯁꯥ ꯍꯥꯏꯗꯤ ꯄꯩꯁꯥ ꯍꯥꯏꯁꯦ ꯍꯥ ꯈꯦꯆꯤꯗꯣ ꯊꯨꯡꯕ ꯊꯨꯡꯗꯕ ꯑꯗꯨꯝ ꯉꯥꯇꯪ ꯍꯥꯏꯗꯤ ꯉꯁꯥꯏꯗꯒꯤ ꯁꯨꯝ ꯅꯨꯡꯊꯤꯜꯗꯁꯨ ꯃꯌꯥꯝ ꯆꯥꯔꯨꯕꯅꯤꯅ ꯉꯥꯇꯪ ꯀꯣꯏꯊꯣꯛꯎꯁꯤꯔꯅ ꯁꯨꯝ ꯈꯜꯂꯝꯃꯤꯅꯤꯀꯣ ꯑꯗꯣ ꯀꯩꯅꯣ ꯇꯧꯋꯦ ꯍꯣꯏ ꯃꯇꯝꯁꯤꯁꯨ ꯊꯦꯡꯖꯤꯜꯂꯛꯑꯦ ꯑꯗꯨꯒ ꯑꯥ ꯀꯣꯟꯅ ꯑꯃꯨꯛ ꯐꯥꯎꯅꯔꯁꯦ ꯀꯣꯟꯅ ꯑꯃꯨꯛ ꯃꯇꯥꯡ ꯆꯥꯕꯗ ꯑꯃꯨꯛ ꯐꯥꯎꯅꯔꯁꯤꯀꯣ ꯃꯔꯨꯞ ꯑꯗꯨꯗꯤ ꯊꯝꯃꯒꯦ
ꯍꯨ ꯍꯣ ꯍꯣꯏ ꯑꯩꯁꯨ ꯈꯅꯥꯎꯁꯦ ꯌꯥꯝ ꯀꯪꯉꯦ ꯏꯁꯤꯡ ꯈꯤꯇꯪ ꯊꯛꯎꯈꯤꯒꯦ